ꯁꯤꯁꯦ
ꯇꯥꯔꯕꯣ
ꯁꯤꯦ
ꯍꯣ
ꯇꯥꯔꯒ
ꯇꯥ ꯅꯪ ꯌꯥꯝ ꯇꯞꯄꯤꯁꯦ ꯀꯩꯒꯤꯅꯣ ꯈꯣꯟꯖꯦꯜ
ꯀꯩꯒꯤꯦ
ꯀꯩꯅꯣ ꯐꯣꯟꯁꯦ ꯁꯨꯃꯥꯏꯅ ꯆꯠꯇꯗꯥꯏꯅꯦ
ꯈꯪꯗꯦꯍꯦ ꯑꯗꯨꯗꯤ
ꯌꯥꯝ ꯇꯞꯅ ꯇꯥꯏꯌ° ꯈꯔ ꯀꯟꯅ ꯉꯥꯡꯉꯛꯎ ꯀꯗꯧꯒꯦ
ꯉꯥꯡꯉꯤꯅꯦ
ꯀꯩꯅꯣ ꯇꯞꯄꯤꯌꯣꯗꯑꯦ
ꯅꯪꯅ ꯐꯖꯅ ꯇꯥꯗꯕꯒꯤ ꯑꯣꯏꯔꯝꯅꯤꯌꯦ
ꯅꯪꯅ ꯐꯖꯅꯗꯤ ꯉꯥꯎꯗ꯭ꯔꯒ
ꯑꯦꯑ ꯅ ꯁꯛꯛꯇꯨꯒ ꯍꯥ
ꯋꯥꯕꯅ ꯆꯔꯦ ꯑꯩ ꯆꯥꯛ ꯆꯥꯗ꯭ꯔꯤ
ꯑꯦ ꯀꯩ ꯍꯦꯟꯖꯥꯡ ꯊꯣꯡꯉꯤꯕ
ꯃꯗꯥꯝꯅ ꯄꯣꯔꯣꯝ ꯊꯣꯪ ꯄꯤꯔꯦ
ꯏꯁ ꯅꯪ ꯆꯥꯕ ꯌꯥꯕ꯭ꯔꯥ ꯍꯥꯏꯁꯦ
ꯑꯗꯨꯝ ꯆꯥꯔꯦ ꯈꯦꯔꯁꯨ ꯄꯤꯔꯛꯏ ꯆꯝꯐꯨꯠꯁꯨ ꯄꯤꯔꯛꯏ
ꯋꯥ ꯌꯥꯝ ꯆꯥꯗꯣꯔꯦꯅꯦ
ꯎꯝ
ꯃꯤ ꯀꯌꯥ ꯁꯨꯔꯒꯦ
ꯑꯅꯤ ꯅꯪꯒ
ꯀꯅꯥꯒ
ꯀꯣꯜ ꯑꯥꯅꯤ ꯈꯛꯇꯅꯤꯗ
ꯑꯃꯅ ꯀꯅꯥꯅ ꯎꯝ ꯑꯗꯣ ꯅꯉꯣꯟꯗꯣ ꯑꯩꯉꯣꯟꯗ ꯂꯨꯄꯥ ꯆꯥꯝꯃ ꯈꯥꯏꯔꯛꯎꯒ ꯇꯧꯔꯝꯒꯅꯦ ꯑꯩꯅ ꯃꯥꯏꯅꯁ ꯆꯠꯇꯅ ꯈꯛꯈꯤꯗꯣꯔꯕ ꯄꯩꯁꯥꯗꯨꯗꯥ
ꯈꯔ ꯃꯥꯔ ꯄꯁꯥꯎꯨ ꯈꯥꯏꯔꯑꯣꯕ ꯑꯗꯨ ꯀꯩꯒꯦ
ꯄꯩꯁꯥ ꯆꯪꯉꯛꯄꯒꯤꯗꯣ ꯑꯩꯅ ꯄ꯭ꯔꯣꯁꯦꯁꯤꯡꯗ ꯂꯩꯅꯤ ꯑꯗꯨꯒꯤ ꯑꯗꯨꯅꯦ
ꯈꯥꯏꯅꯔ ꯂꯩꯈꯤꯗ꯭ꯔꯥ ꯁꯤꯗꯕꯨ ꯃꯥ ꯃꯥꯒꯤꯁꯨ ꯇꯧꯋꯤ ꯅꯪꯒꯤꯁꯨ ꯇꯧꯔꯤꯅꯤ ꯀꯩꯅꯣ
ꯑꯁ ꯃꯥ ꯑꯥꯗꯨꯕꯨꯗꯤ ꯍꯥꯏꯅꯤ ꯈꯪꯗꯦ ꯇꯜꯒ ꯃꯥꯏꯗꯅ ꯍꯗ ꯑꯄꯥꯥꯎꯁꯤ ꯎꯝ
ꯍꯌꯦꯡ ꯆꯠꯂꯒ ꯇꯧꯔꯨꯔꯣ ꯑꯩꯅ ꯍꯥꯟꯅ ꯍꯥꯏꯕꯅꯦ ꯅꯉꯣꯟꯗ ꯇꯧ ꯇꯧ ꯇꯧ ꯇꯧ ꯑꯗꯨ ꯊꯧꯁꯥꯗꯦꯕ ꯅꯁꯥꯗ ꯌꯥꯝꯅ ꯌꯥꯗꯕ ꯀꯥꯟꯗꯔꯅꯤ ꯅꯣꯏꯅꯦ ꯑ ꯀꯣꯏ ꯆꯦꯟ ꯆꯦꯟꯗꯣꯏꯁꯤꯅ
ꯑꯗ ꯌꯨꯝꯗꯒꯤ ꯕꯣꯠꯇꯔ ꯀꯩꯀꯥ ꯀꯩꯅꯣ ꯀꯩꯀꯥꯗꯤ ꯌꯥꯎꯗꯦ
ꯕꯣꯇꯔ ꯀꯩꯀꯥ ꯀꯩꯅꯣ ꯄꯥꯟ ꯀꯥꯔꯠ ꯀꯩꯀꯥꯗꯤ ꯆꯪꯕ ꯀꯝ ꯇꯧꯕꯅꯤ
ꯆꯪꯕꯗꯣ ꯐꯣꯇꯣꯗ ꯌꯥꯗ꯭ꯔꯣ ꯐꯣꯇꯣꯅ
ꯐꯣꯇꯣ ꯍꯥꯏꯗꯤ ꯌꯥꯏ ꯀꯅꯣ ꯐꯣꯇꯣꯗꯩ ꯑꯩ ꯖꯦꯔꯣꯁ ꯇꯧꯔꯣ ꯑꯗꯣ ꯚꯣꯇꯔꯁꯨ ꯆꯪꯕ꯭ꯔꯥ ꯄꯥꯟ ꯀꯥꯔꯠ ꯆꯪꯕ ꯚꯣꯇꯔ ꯆꯪꯕ ꯑꯗꯨꯃꯥꯏꯅ ꯇꯧꯕ꯭ꯔꯒꯅꯣꯏ ꯈꯪꯗꯦꯕ ꯕꯦꯡ ꯕꯦꯡꯒꯤꯗ ꯃꯥꯅꯥꯗ ꯃꯟ ꯑꯩꯟ ꯈꯟꯕꯗ ꯆꯠꯂꯒ ꯌꯦꯡꯉꯣ ꯀꯃꯥꯏ ꯀꯃꯥꯏ ꯇꯧꯒꯦ ꯑꯗꯣ ꯑꯗꯨ ꯅꯠꯇꯗꯤ ꯈꯪꯉꯔꯣꯏꯌꯦ
ꯍꯣꯏ ꯍꯣꯏ ꯌꯦꯡꯒꯦ
ꯆꯠꯂꯒ ꯌꯦꯡꯗꯗꯤ ꯀꯥꯏꯗꯩꯩꯅꯣ
ꯎꯟ
ꯀꯩꯀꯩ ꯆꯪꯉꯤ ꯈꯣꯠꯂꯤ ꯑꯗꯣ
ꯍꯣꯏ ꯌꯦꯡꯒꯦ
ꯍꯥꯏꯗꯤ ꯃꯊꯪ ꯆꯠꯂꯗꯤ ꯁꯤ ꯁꯤ ꯇꯧꯕ ꯁꯨꯃꯥꯏ ꯁꯨꯃꯥꯏꯅ ꯇꯧꯕ ꯂꯣꯏ ꯈꯪꯅꯤꯗꯅ
ꯍꯣꯏ ꯍꯣꯏ
ꯑꯗꯨꯅ ꯆꯠꯂꯒ ꯌꯦꯡꯉꯣ ꯀꯣꯛ ꯀꯣ ꯑꯩꯁꯦ ꯍꯛꯆꯥꯡꯁꯦ ꯌꯥꯝ ꯅꯨꯡꯉꯥꯏꯇ꯭ꯔꯦ ꯀꯩꯗꯧꯝꯉꯝꯗꯦ
ꯀꯩꯗꯧꯔꯒꯦ
ꯈꯡꯗꯦ
ꯀꯁꯦ ꯍꯧꯖꯤꯛꯇꯤ ꯊꯕꯛ ꯑꯝꯇ ꯇꯥꯗ꯭ꯔꯕꯣ
ꯍꯥ
ꯊꯕꯛ ꯑꯝꯇ ꯇꯥꯗ꯭ꯔꯕꯕ ꯃꯤꯅ ꯍꯥꯏꯔꯛꯄ
ꯀꯩ ꯇꯥꯗ꯭ꯔꯕ ꯍꯥꯏꯅꯣ
ꯊꯕꯛ ꯍꯥꯏꯕꯅꯤꯅ ꯊꯕꯛ
ꯇꯥꯗꯦꯗ
ꯎꯝ ꯍꯪꯕꯅꯤꯗꯁꯨ
ꯑꯝꯗ ꯇꯥꯗꯦꯗ ꯏꯕꯦꯝꯃꯥ
ꯕꯔꯥ ꯑꯗꯨꯅ ꯂꯩꯔ ꯑꯩꯈꯣꯏ ꯕꯤ ꯑꯃ ꯇꯧꯔꯤꯗ ꯑꯗꯨꯃꯥꯏꯅ ꯇꯧꯔꯁꯨꯦ
ꯅꯪ ꯀꯗꯧꯔꯒꯦ
ꯀꯩꯁꯨ ꯇꯧꯗꯦ ꯍꯦꯟꯀꯠꯄꯤꯗꯕꯁꯤꯗ ꯇꯟꯕ ꯍꯦꯟꯀꯠꯄꯁꯤꯗ ꯑꯗꯨꯝ ꯇꯟꯕꯩ
ꯍꯥꯥ
ꯍꯦꯛꯀꯠꯇꯕꯁꯤꯗ ꯇꯜꯂꯦꯕ ꯑꯩꯅ ꯀꯩꯅꯣ ꯈꯪꯗꯦꯕ ꯑꯩ ꯍꯧꯖꯤꯛꯁꯦ ꯅꯠꯇꯦ ꯍꯦꯟꯀꯠꯄꯤꯗꯕꯗꯣ ꯄꯩꯁꯥ ꯂꯣꯅꯦ ꯍꯧꯖꯤꯛꯁꯤꯅ ꯁꯤꯁꯦ ꯅꯪꯕꯨ ꯑꯩꯁꯦ ꯄꯨꯔꯥ ꯀꯩꯅꯣꯒꯤ ꯇꯥꯏꯞꯇ ꯇꯧꯕ ꯂꯩꯌꯦꯦꯕ ꯈꯪꯗꯦ ꯋꯥꯏ ꯁꯤꯠꯅꯕ ꯃꯤꯒꯤꯗꯇ ꯊꯣꯡꯒꯥꯟꯕꯁꯤꯅ ꯀꯩꯅꯣꯗꯣ ꯀꯥꯏꯔꯕꯅꯦꯅ ꯍꯦꯛꯇ ꯎꯐꯨꯟ ꯃꯌꯥꯝ ꯄꯩꯁꯜꯂꯛꯄ ꯅꯦ ꯑꯩꯅ ꯁꯤꯠꯄꯩ ꯂꯣꯛꯁꯦ ꯑꯩ ꯃꯥꯁ ꯑꯩ ꯑꯇꯩꯒꯤ ꯅꯠꯇꯦ ꯂꯣꯛ ꯊꯨꯡꯉꯗ ꯑꯗꯨꯝ ꯎꯐꯨꯟꯅꯅꯦ ꯑꯗꯗꯒꯤꯗꯤ ꯏꯁꯇꯤꯌꯥꯔꯁꯤꯅꯦ ꯑꯩ ꯔꯨꯁꯨ ꯏꯁꯥꯁꯦ ꯀꯃꯥꯏꯅ ꯑꯩ ꯍꯧꯖꯤꯛ ꯏꯔꯨꯖꯒꯗꯕꯁꯦ ꯂꯨꯖꯅꯤꯡꯗ꯭ꯔꯦꯕꯕꯨ ꯑꯩ ꯁꯤꯆꯜꯂꯒ ꯂꯨꯖꯀꯦ ꯋꯥꯏ ꯁꯦꯠꯂꯨꯕ ꯐꯤꯔꯣꯜꯗꯨꯅ ꯁꯦꯠꯂꯒ ꯇꯨꯝꯁꯤꯟꯕꯅꯤꯗ ꯈꯪꯗꯦ ꯀꯔꯤ ꯌꯥꯏꯗ꯭ꯔꯣ ꯑꯗꯨꯝ ꯇꯣꯏ ꯇꯣꯏꯅ ꯇꯧꯈꯠꯂꯛꯄꯩꯇꯥꯥꯏꯅ ꯇꯧꯔꯦꯕ ꯈꯨꯝ ꯋꯥꯠꯂꯝꯃꯁꯨ ꯆꯥꯈꯠꯂꯛꯇ꯭ꯔꯦ ꯑꯗꯒꯤꯗꯤ ꯇꯣꯏꯂꯦꯠ ꯌꯦꯡꯅꯕ ꯕ꯭ꯔꯁꯅꯦ ꯐꯖꯅꯁꯨ ꯇꯧꯗꯦ ꯈꯪꯗꯦ ꯍꯧꯖꯤꯛ ꯍꯅ ꯃꯨꯠ ꯁꯟꯕꯩ ꯇꯥꯞꯇ ꯇꯣꯏꯂꯦꯠꯀꯁꯤꯅꯕꯅ ꯁꯤ ꯁꯦꯡꯉꯁꯨꯅꯦ ꯁꯤꯁꯦꯅ ꯑꯁ ꯈꯣꯠꯂꯅꯦ ꯗꯁꯕꯤꯟꯒꯩꯁꯤꯅ ꯂꯧꯊꯣꯛꯑꯁꯨꯅꯣ ꯍꯥꯏꯗꯨ ꯁꯨꯝ ꯑꯩꯁꯦ ꯄꯨꯔꯥ ꯀꯩꯅꯣꯒꯤ ꯈꯪꯗꯤ ꯍꯪꯉꯥꯡꯕꯨ ꯃꯌꯥꯝ ꯏꯀꯥꯏꯖꯔꯦꯕ ꯅꯨꯃꯤꯠ ꯅꯥꯏꯒ ꯃꯥꯜꯂꯞꯖꯥꯠꯂꯥꯗ ꯑꯩꯁꯦ ꯍꯥ ꯅꯒꯤ ꯑꯗꯨꯗꯤ ꯍꯞꯇꯥ ꯑꯃꯗ ꯑꯅꯤꯔꯛ ꯇꯧꯋꯦ ꯍꯥꯏꯕꯗꯨ ꯀꯩꯁꯨꯨꯝꯕ ꯀꯩꯅꯣ ꯇꯧꯗꯦ ꯍꯧꯖꯤꯛꯁꯤꯅꯗꯤ ꯈꯨꯠ ꯈꯪꯗꯦꯕ ꯑꯩꯒꯤ ꯏꯀꯥꯏꯖꯔ ꯆꯪꯉꯦ ꯑꯃꯨꯛ ꯍꯥꯏꯗꯤ ꯑꯃꯨꯛ ꯋꯥ ꯁꯨꯝ ꯁꯤꯠꯂꯤꯅꯦꯕ ꯁꯦꯡꯗꯣꯛꯄ ꯃꯥꯥꯡꯂꯛꯇ꯭ꯔꯦꯕꯗꯨ ꯈꯥꯟꯗꯤ ꯏꯁꯇꯤꯌꯥꯔꯗꯨꯗ ꯁꯝꯗꯒꯤ ꯅꯥ ꯑꯗꯨ ꯊꯥꯗꯅꯒꯤ ꯍꯧꯖꯤꯛꯁꯦ ꯑꯁ
ꯑꯗꯨꯅꯪ ꯍꯥꯏꯔꯗ ꯁꯥꯃꯅ ꯏꯁꯤꯌꯥꯗ ꯀꯣ ꯊꯥꯗꯔꯛ ꯀꯅꯣ ꯁꯝ ꯊꯥꯗꯔꯛ ꯀꯅꯣ
ꯑꯁꯤ ꯌꯔ ꯀꯗꯥ ꯍꯅꯤ ꯌꯥꯗ ꯑꯗꯩꯗꯤ ꯉꯁꯤꯐ ꯍꯥꯏ ꯇꯔꯝꯃꯁꯨꯅꯦ ꯇꯣꯏꯂꯦꯠꯇꯒꯤ ꯊꯣꯛꯂꯛꯑꯒꯅꯦ ꯇꯧꯔꯝꯃꯦ ꯑꯗꯨ ꯑꯩꯅ ꯋꯥꯏ ꯇꯔꯝꯃꯁꯨꯅꯦ ꯃꯈꯣꯡꯗꯣ ꯏꯁꯤꯡ ꯆꯣꯜꯂ ꯆꯣꯜꯂ ꯊꯣꯛꯂꯛꯑꯕꯅꯤꯅ ꯑꯩ ꯁꯤꯖꯤꯟꯅꯀꯣ ꯏꯁꯤꯡ ꯆꯣꯠꯂ ꯆꯣꯠꯂ ꯀꯥꯞꯈ꯭ꯔꯀꯅꯤ ꯑꯃꯣꯠꯄ ꯃꯤꯅꯧꯗ ꯁꯠ ꯑꯁ ꯀꯩꯅꯣꯝ ꯇꯧꯋꯦ ꯈꯪꯗ꯭ꯔꯦ
ꯌꯥꯏ ꯅꯣꯡꯃꯗ ꯑꯃꯨꯛꯇꯪ ꯑꯃꯨꯛꯇꯪ ꯇꯩꯨ ꯀꯩꯅꯣ
ꯑꯃꯨꯛꯇꯪꯗꯤ ꯀꯩꯅꯣ ꯇꯧꯁꯦ ꯍꯞꯇꯥ ꯍꯥꯕꯒ ꯑꯅꯤꯅꯤ ꯆꯛꯇꯪ ꯇꯧꯔꯁꯨ ꯌꯥꯗꯦ ꯍꯧꯖꯤꯛꯇꯤ ꯈꯪꯗꯦ ꯏꯁꯥꯗ ꯇꯧꯕ ꯑꯃ ꯍꯧꯗꯦ ꯃꯄꯥꯡꯒꯁꯤꯗꯤ ꯃꯅꯨꯡꯒꯤꯁꯤꯗꯤ ꯁꯤꯠꯇꯗꯌꯥꯗꯗ ꯐ ꯄꯁꯂ ꯄꯥꯏꯁꯂ ꯐ ꯑ ꯇꯥꯟꯉ
ꯍꯥꯏꯗꯤ ꯑꯃꯨꯛꯇꯪ ꯇꯩꯌꯨ ꯀꯩꯅꯣꯅꯣ ꯅꯪ ꯑꯗꯨꯝ ꯇꯩꯅꯤ ꯂꯩꯇꯦ ꯀꯩꯅꯣꯅ
ꯑꯁ ꯀꯗꯥꯏꯗ ꯌꯥꯗꯦꯁ ꯏꯆꯦ ꯅꯪꯕꯨ ꯍꯟꯖꯥꯡꯕꯁꯤꯇ ꯑꯣꯏꯔ ꯇꯨ ꯇꯨ ꯊꯥꯗꯔꯤꯕ ꯍꯧꯖꯤꯛ ꯑꯗꯨꯝ ꯃꯃꯥꯡꯗ ꯊꯥꯗꯔꯝꯃꯦꯕ ꯀꯩꯅꯣ ꯄꯇꯕꯤꯗ ꯂꯩ ꯇꯥꯟ ꯂꯥꯛꯁꯥꯅ ꯈꯪꯗꯦ ꯃꯤꯁꯣ ꯈꯪꯗꯦ ꯑꯉꯥꯡꯈꯩ ꯍꯦꯟ ꯀꯠꯂꯒ ꯐ꯭ꯔꯤꯗꯣ ꯑꯩꯈꯣꯏꯒꯤꯅꯁꯨ ꯀꯪꯗꯦ ꯌꯦꯛꯈꯤ ꯑꯗꯨꯝ ꯀꯩꯁꯨ ꯌꯥꯝ ꯆꯠꯄꯁꯨ ꯌꯥꯗꯦ ꯑꯩꯈꯣꯏ ꯑꯗꯨꯝ ꯅꯩꯕꯤꯔꯤ ꯇꯔꯥ ꯍꯦꯟ ꯇꯣꯡꯉꯥ ꯃꯤ ꯂꯩ ꯃꯣꯏꯀꯥꯌꯥꯝ ꯅꯨꯡꯉꯥꯏ ꯂꯩꯇ꯭ꯔꯀꯥꯟꯗ ꯑꯩ ꯂꯩꯔꯀꯥꯟꯗꯗꯤ ꯃꯣꯏ ꯌꯥꯝ ꯅꯨꯡꯉꯥꯏꯕꯅꯦ ꯂꯩꯇ꯭ꯔꯀꯥꯟꯗ
ꯑꯗꯣ ꯅꯪꯁꯨ ꯅꯣꯡꯃꯒꯤ ꯑꯃꯨꯛꯇꯪ ꯁꯤꯜꯂꯣ ꯑꯃꯨꯛꯇꯪ ꯇꯧꯔꯣ ꯌꯥꯗꯦ ꯍꯥꯏꯕꯗꯣ ꯈꯪꯍꯜꯂꯨꯒ ꯅꯪꯅ ꯁꯨꯝ ꯇꯧꯅꯤ ꯍꯥꯏꯕ ꯂꯩꯇꯦ ꯀꯩꯅꯣ
ꯑꯩꯈꯪꯗꯦ ꯑꯗꯨꯏꯔꯗꯤ ꯑꯩ ꯑꯩ ꯑꯦ ꯑꯉꯥꯡꯉ ꯑꯩꯅ ꯂꯩꯁꯦ ꯃꯤꯅꯥꯏ ꯋꯥꯂꯖꯠꯂꯥ
ꯁꯤꯗ ꯍꯥꯏ ꯑꯗꯨꯃꯥꯏꯅ ꯈꯜꯂꯨ ꯅꯨ ꯅꯥꯟꯕ ꯁꯦꯡꯕ ꯍꯥꯏꯁꯤꯗꯕꯨ ꯏꯁꯥ ꯏꯊꯧꯅꯤ ꯀꯩꯅꯣ
ꯍꯣꯏ ꯑꯗꯨꯕꯨꯗꯤ ꯑꯗꯨ ꯃꯄꯥꯟꯒꯤꯒ ꯁꯨꯝ ꯁꯤꯠꯄꯗ ꯇꯣꯏꯃꯜꯜꯂꯤ
ꯑꯗꯨꯝ ꯅꯪ ꯑꯗꯨꯃꯥꯏꯅ ꯇꯧꯗꯣꯏꯔ ꯃꯤꯁꯦ ꯑꯩꯁꯦ ꯈꯔꯦꯟꯒꯀꯠꯄꯤꯣ ꯈꯣꯠꯄꯤꯌꯣ ꯑꯗꯨ ꯇꯧꯔꯖꯥꯗ ꯇꯧꯑꯣ
ꯍꯥꯏꯔꯣꯏ ꯑꯗꯨꯕꯨꯗꯤ ꯍꯥꯏꯔꯣꯏ ꯑꯩ ꯃꯥ ꯈꯪꯖꯕꯅꯤ
ꯑꯗꯨꯗꯤ ꯃꯤꯗꯤ ꯈꯪꯉꯔꯣꯏꯅ ꯈꯪꯉꯛꯇ꯭ꯔꯕꯅꯤ ꯀꯩꯅꯣ
ꯑꯗꯨꯣ ꯈꯪꯉꯣꯏ ꯅꯠꯇ꯭ꯔꯣ ꯍꯦꯟꯀꯠꯄꯤꯅꯤ ꯍꯦꯟꯀꯠꯄꯤꯅꯤ ꯇꯧꯔꯒ ꯆꯥꯟꯅꯗꯕꯤꯒꯤ ꯍꯥꯏꯔꯒ ꯑꯗꯨꯝ ꯍꯦꯟꯀꯠꯄꯤꯅꯦ ꯑꯗꯨꯗꯤ ꯑꯃꯗ ꯍꯦꯟꯖꯔꯒ ꯈ ꯍꯦꯟꯕꯤꯔꯛꯀꯗ꯭ꯔꯥ
ꯑꯗꯨ ꯌꯥꯔ ꯑꯣꯏꯌꯦ ꯇꯗꯤꯒꯤꯗꯤ ꯈꯔꯁꯨ ꯍꯥꯏꯕ ꯇꯝꯃꯣ ꯑꯗꯨ ꯅꯠꯇꯗꯤ ꯌꯥꯔꯣꯏꯌꯦ
ꯍꯧꯖꯤꯛꯀꯥꯟꯒꯤ ꯄꯣꯠ ꯀ ꯀ ꯗꯨꯀꯥꯟ ꯃꯐꯝ ꯂꯩꯁꯤꯡꯁꯦꯣꯠ ꯄꯩꯁꯥ ꯀꯌꯥꯃꯨꯛ ꯄꯥꯏꯔꯗꯤ ꯌꯥꯗꯦ ꯍꯧꯖꯤꯛꯀꯥꯟꯒꯤꯅꯦ
ꯎꯝ
ꯗꯨꯀꯥꯟꯒ ꯐꯝꯅꯔꯤꯁꯤꯡꯁꯦ ꯍꯣꯠꯅꯅꯅꯧꯕꯔꯒ ꯂꯧꯊꯔ ꯀꯩꯌꯥ ꯑꯩꯈꯣꯏ ꯄꯥꯏꯅꯔ ꯇꯧꯋ ꯆꯥꯕ ꯈꯪꯗꯦ
ꯎꯝ
ꯁꯥꯥꯕ ꯃꯌꯥꯝ ꯇꯣꯡꯉꯅꯤ ꯍꯧꯖꯤꯛꯁꯦ ꯂꯤꯁ ꯀꯣꯁꯃꯇꯤ ꯀꯩꯅꯣ ꯇꯧꯉꯝꯅꯦꯦꯕ ꯁꯤꯤꯔꯣꯟ ꯌꯨꯗꯤ ꯀꯩꯀꯩꯁꯤ ꯇꯣꯡꯉ ꯂꯩꯕ꯭ꯔꯣ ꯍꯥꯥ
ꯑꯗꯨ ꯅꯪ ꯍꯥꯏꯌꯨ ꯍꯥꯏꯕ ꯑꯝꯇ
ꯈꯪꯗꯦ ꯌꯦ
ꯌꯦꯉ
ꯑꯩꯈꯣꯏꯅ ꯌꯦꯔꯨꯝ ꯇꯣꯡꯕ ꯆꯥꯁꯤꯜꯂꯦ ꯍꯌꯦꯡ ꯀꯣꯟ ꯂꯩꯕꯅꯤꯅ ꯃ ꯊꯨꯡꯒꯒꯦ ꯃꯁꯤꯗꯤ
ꯄꯪ ꯆ ꯆꯥꯔꯔꯕꯣ
ꯆꯥꯔꯦ ꯌꯦꯔꯨꯝ ꯊꯣꯡꯕ ꯆꯥꯏꯌꯦ
ꯍꯕ꯭ꯔꯣ
ꯍꯥꯎꯋꯦ ꯍꯥꯎꯋꯦ ꯊꯨꯝꯗꯤ ꯈꯔ ꯌꯥꯛꯑꯦ ꯑꯗꯨꯒ ꯑꯉꯥꯡꯈꯩꯅ ꯍꯩꯅꯧ ꯐꯣꯜꯂꯤ ꯑꯗꯨ ꯆꯥꯔꯤꯅꯦ ꯍꯩꯅꯧ ꯑꯉꯗ ꯎꯝ ꯎꯝ ꯈꯪꯗꯦ ꯈꯪꯗꯦ ꯒ꯭ꯌꯥꯟ ꯇꯥꯗꯦ ꯉꯁꯥꯏ ꯌꯦꯇꯦꯕꯗꯣ ꯊꯤꯛꯏꯔꯕꯗ ꯐꯪꯗꯦ ꯇꯥꯍꯧꯔ ꯐꯔꯣ ꯈꯣꯏꯅ ꯇꯧ ꯌꯥꯝ ꯁꯥꯎꯉꯝꯉꯦ ꯑꯩ ꯏꯁꯥꯁꯦ ꯇꯥꯍꯧꯕ ꯑꯃ ꯊꯣꯛꯇꯦ ꯍꯥꯏꯕ ꯀꯗꯥꯏꯋꯥꯏꯗ ꯇꯥꯍꯧꯔꯤꯅꯣ ꯈꯪꯗꯦ ꯍꯥꯏ
ꯀꯗꯧꯔꯦ ꯍꯥꯏꯕꯅꯣꯕꯅ
ꯑꯩ ꯋꯥ ꯉꯥꯡꯕ ꯇꯥꯗ꯭ꯔꯕꯣ
ꯇꯥꯏꯌꯦꯕ ꯅꯪ ꯈꯣꯏꯗ ꯄꯨꯆꯧ ꯁꯧꯏꯗꯣ ꯀꯩ ꯀꯥꯟꯗꯩꯅꯣ ꯍꯥꯏꯕ
ꯈꯪꯗꯦ ꯑꯦ ꯇꯤ ꯑꯦꯝꯗ ꯊꯋꯥꯏꯗꯤ ꯁꯨꯝ ꯅꯨꯡꯉꯥꯏꯔꯛꯇꯦ ꯀꯃꯥꯏꯅ ꯇꯧꯗꯣꯏꯅꯣ ꯍꯧꯪꯗꯦꯅ ꯆꯠꯂꯒ ꯊꯥ ꯑꯃꯃꯝꯁꯨ ꯆꯪꯉꯦ ꯍꯥꯏꯁꯤꯗꯤ ꯑꯗꯨꯗꯤ ꯄꯩꯁꯥ ꯆꯪꯉꯄꯅ ꯍꯥꯕꯣ ꯃꯆꯤꯠ ꯃꯆꯤꯠ ꯆꯪꯉꯛꯀꯅꯤꯕ ꯑꯗꯨꯝ ꯈꯪꯉꯦꯕ
ꯎꯝ
ꯑꯗꯨ ꯁꯤꯁꯦ ꯅꯣꯏꯅ ꯍꯟꯗꯛ ꯃꯁꯤ ꯇꯧꯔꯤꯁꯦ
ꯍꯥ
ꯁꯤꯒꯤꯗꯤ ꯍꯟꯇꯛ ꯑꯃ ꯇꯧꯔꯤꯁꯦ
ꯎꯝ
ꯁꯤ ꯃꯆꯦꯠ ꯃꯆꯦꯠꯂꯣ ꯄꯨꯜꯂꯞꯂꯣ
ꯐꯪꯗ꯭ꯔꯦ ꯑꯗꯨ ꯑꯗꯨꯗꯤ
ꯑ
ꯎꯝ ꯍꯦ ꯇ ꯑꯗꯨ꯭ꯔꯦ
ꯑꯗꯨꯝ ꯇꯧꯑꯣ ꯐꯪꯉꯁꯤ ꯌꯥꯔꯅꯤ ꯍꯥ
ꯎꯝ
ꯅꯣꯏ ꯀꯛꯆꯤꯡꯒꯤ ꯕꯕꯤꯇꯥ ꯔꯥꯅꯤꯗꯨ ꯇꯧꯔꯛꯇ꯭ꯔꯦ
ꯃꯥꯗꯣ ꯉꯁꯤ ꯍ ꯔꯦꯟꯗ ꯆꯪꯉꯦ ꯍꯥꯏꯕꯅꯤ
ꯀꯗꯥꯥꯏꯒꯤ ꯑꯝꯇ ꯂꯩꯅꯣ
ꯍꯥꯥ
ꯀꯗꯥꯏ ꯀꯔꯤ ꯂꯝꯗ ꯂꯩꯔꯤꯅꯣꯕ
ꯁꯤꯒꯤ ꯀꯩꯅꯣ ꯑꯦꯝ ꯌꯨꯒꯤ ꯃꯃꯥꯡꯁꯤꯗ
ꯑꯣ ꯃꯥ ꯑꯗꯨꯝ ꯏꯟꯖꯥꯡ ꯅꯥꯄꯤ ꯄ ꯄꯣꯔꯛꯄꯗ ꯅꯪꯉꯣꯟꯗ ꯄꯤꯔꯛꯄ꯭ꯔꯣ
ꯎꯝ
ꯏꯟꯖꯥꯡ ꯅꯥꯄꯤ ꯄꯣꯔꯛꯄꯗ ꯅꯪꯉꯣꯟꯗ ꯑꯗꯨꯝ ꯄꯤꯔꯛꯈ꯭ꯔꯕ
ꯄꯤꯔꯛꯄ ꯌꯥꯎꯏꯤꯔꯛꯇꯕ ꯌꯥꯎꯋꯤꯅ
ꯎ ꯃꯥ ꯑꯗꯨꯝ ꯄꯤꯔꯛꯑꯦ ꯄꯤꯕꯤꯕꯅꯦ ꯈꯣꯠꯄꯅꯦꯕ ꯍꯥꯏꯔꯛꯄ
ꯄꯤꯔꯛꯄ ꯌꯥꯎꯋꯦ ꯄꯤꯔꯛꯇꯕ ꯌꯥꯎꯋꯦꯕ
ꯏꯕꯥꯅꯤ ꯏ ꯃꯥꯏ ꯁꯟꯗꯩꯁꯦ ꯃꯉꯣꯟꯗ ꯉꯥꯏ ꯇꯥꯖꯔꯁꯅꯤ
ꯍꯣꯏ ꯏ ꯆꯥꯝꯗ ꯆꯥ ꯍꯦ ꯊꯝꯃꯒꯦꯀꯣ
ꯍꯣꯏ ꯍꯣꯏ ꯍꯣꯏ ꯐꯔꯦ ꯐꯔꯦ
ꯎꯝ